ꯍꯜꯂꯣ
ꯀꯩ ꯇꯧꯕꯤꯔꯤꯒꯦ
ꯑꯩꯁꯦ ꯍꯤꯞꯄꯤꯌꯦ ꯊꯗꯣ
ꯑꯩꯒꯤ ꯆꯥꯔꯖꯁꯦ ꯍꯧꯖꯤꯛꯁꯦ ꯊꯥꯔꯇꯤꯒ ꯁꯝ ꯊꯤꯡ ꯑꯗꯨꯃꯥꯏꯅ ꯌꯧꯔꯝꯗꯣꯏ ꯃꯥꯜꯂꯦ
ꯑ ꯏꯔꯨꯖꯕꯁꯦ ꯄꯨꯡꯁꯦ ꯄꯨꯡꯁꯦ ꯇꯨꯌꯦꯦꯜꯐ ꯇꯥꯔꯗꯤꯀꯣ ꯕꯥꯔꯣ ꯇꯥꯔꯅꯤ ꯇꯔꯥꯃꯥꯊꯣꯏ ꯇꯥꯔꯅꯤ ꯏꯔꯨꯖꯕ ꯏꯁꯤꯡ ꯇꯦꯡꯀꯤꯗ ꯌꯥꯎꯗꯦ
ꯍꯣꯏ ꯑꯗꯨꯒ ꯏꯁꯤꯡ ꯏꯁꯤꯡ ꯂꯥꯛꯀꯅꯤꯗꯤ ꯍꯥꯏꯕꯅꯦ
ꯂꯥꯛꯀꯅꯤ ꯍꯥꯏꯕꯅꯦ ꯀꯔꯝ ꯀꯥꯟꯗꯅꯣ ꯈꯪꯗ꯭ꯔꯤ ꯍꯧꯖꯤꯛꯐꯥꯎ ꯂꯥꯛꯇ꯭ꯔꯤ
ꯆꯨꯝꯃꯦ ꯑꯗꯨꯗꯨꯒ ꯂꯥꯛꯑꯕ ꯀꯥꯟꯗꯁꯨ ꯗꯥꯏꯔꯦꯛ ꯊꯥꯕꯁꯨ ꯌꯥꯔꯣꯏꯀꯣ ꯑꯗꯨꯅ ꯍꯧꯖꯤꯛ ꯉꯥ ꯏꯈꯣ ꯍꯥꯏꯔ ꯀꯛꯀꯅꯤ ꯑꯗꯨꯒ ꯑꯗꯨꯒꯤ ꯉꯥꯏꯔꯒ ꯂꯩꯔꯤꯀꯥꯟꯗ ꯄꯨꯡ ꯇꯔꯥ ꯃꯥꯄꯜ ꯇꯔꯥ ꯑꯗꯨꯃꯥꯏꯅ ꯇꯥꯗꯧ ꯃꯥꯜꯂꯤꯀꯣ
ꯑꯦꯔꯥꯎꯟ ꯇꯔꯥ ꯇꯔꯥꯃꯥꯊꯣꯏꯗꯤ ꯑꯗꯨꯝ ꯇꯥꯔꯅꯤ
ꯍꯣꯏ ꯑꯗꯨ ꯀꯩꯁꯨ ꯀꯥꯏꯗꯦꯗ ꯏꯔꯨꯖꯅꯤꯡꯕꯕꯨ
ꯔꯣꯁꯅꯤꯁꯦ
ꯔꯣꯁꯅꯤ ꯀꯩꯗꯧꯔꯕ
ꯔꯣꯁꯅꯤꯁꯦ ꯃꯊꯨꯅꯤ ꯊꯣꯛ ꯊꯣꯛꯣꯛꯈ꯭ꯔꯦ ꯃꯄꯥꯟꯗꯗꯤ ꯐꯧꯋꯦ
ꯑꯗꯨꯃꯥꯏꯅ ꯍꯥꯏꯕ ꯐꯕ꯭ꯔꯣ ꯑꯗꯨꯃꯥꯏꯅ ꯍꯥꯏꯕꯁꯦ ꯐꯕ꯭ꯔꯕ
ꯍꯩꯌꯦ
ꯅꯝꯕ ꯄꯥꯟꯊꯣꯛꯈ꯭ꯔꯣ
ꯑꯥ ꯌꯥꯏ ꯑꯩ ꯊꯣꯛꯑꯒꯦꯀꯣ
ꯎꯝ
ꯎꯝ ꯐꯩꯀꯠ ꯇꯥꯟꯕ ꯑꯣꯏ ꯀꯩ ꯑꯣꯏ ꯃꯄꯥꯟꯁꯤꯗꯁꯨ ꯀꯣꯁꯨꯨꯅꯤꯁꯨ ꯂꯩꯔꯝꯃꯦꯀꯣ ꯇꯧꯔꯤꯁꯦ
ꯑꯩ ꯇꯥꯅꯤꯡꯕ ꯍꯥꯏꯇꯥꯔꯦꯅꯦ
ꯃꯌꯥꯝꯁꯦ ꯄꯨꯝꯅꯃꯛ ꯂꯣꯏꯅꯃꯛ ꯉꯥꯎꯅꯔꯦ ꯇꯧꯔꯤꯁꯦ ꯑꯃꯁꯨ ꯑꯁꯣꯟ ꯔꯨꯝꯗ ꯆꯦꯟꯈ꯭ꯔꯦ
ꯀꯅꯥꯅꯣ ꯀꯅꯥ ꯑꯣꯏꯕ ꯑꯣꯖꯥꯅꯣ
ꯑꯩꯈꯣꯏ ꯅꯨꯡꯒꯤ ꯈꯔ ꯃꯃꯥꯏ ꯆꯥꯎꯕ ꯑꯃ ꯂꯩꯕꯗꯣ
ꯑꯣ ꯈꯣꯏꯔꯨꯝꯒꯤ ꯃꯃꯥꯏ ꯆꯥꯎꯕ ꯑꯣ ꯍ ꯈꯩ ꯈꯩ ꯈꯩ ꯎꯝ ꯈ ꯈꯥꯏ ꯈꯥꯏ ꯑꯗꯣ ꯅꯪ ꯂꯨꯞ ꯍꯥꯔꯕꯣ
ꯑꯩ ꯂꯨꯛ ꯍꯥꯔꯦ
ꯀꯔꯤ ꯃꯊꯦꯜ ꯀꯔꯤ ꯃꯊꯦꯜ ꯍꯥꯕꯤꯔꯒꯦ
ꯀꯥꯡꯁꯣꯏ ꯍꯥꯏꯖꯔꯦ ꯃꯣꯔꯣꯛ ꯃꯦꯠꯄ ꯑꯃꯒ ꯊꯥꯡꯖꯤꯡ ꯃꯦꯠꯄ ꯑꯃꯒ
ꯑꯣ ꯀꯌꯥꯃꯨ ꯌꯥꯝꯅ ꯍꯥꯎꯒꯦ ꯍꯥꯎꯕ꯭ꯔꯥ ꯀꯃꯥꯏꯅ ꯇꯧꯏ
ꯍꯥꯎꯋꯦ ꯊꯥꯡꯖꯤꯡ ꯃꯦꯞꯄꯗꯣ ꯍꯥꯎꯋꯦ ꯊꯥꯡꯖꯤꯡꯕꯨꯗꯤ ꯑꯝꯇ ꯆꯥꯍꯧꯗ꯭ꯔꯦ ꯃꯤꯃꯤ ꯍꯥꯞꯆꯤꯜꯂꯒ ꯆꯥꯔꯦ ꯑꯗꯨ ꯌꯥꯝ ꯍꯥꯎꯔꯦ
ꯑꯗꯨꯗꯤ ꯍꯧꯖꯤꯛꯇꯤ ꯀꯩꯗꯧꯕꯤꯔꯤꯒꯦ
ꯐꯝꯃꯒ ꯑꯩ ꯑ ꯍꯪꯆꯤꯠ ꯂꯥꯡꯉꯦ ꯅꯨꯡꯁꯤꯠꯄꯨꯗꯤ ꯑꯃꯝꯇ ꯁꯤꯠꯇꯦꯀꯣ ꯀꯥꯡꯕꯨꯗꯤ ꯌꯥꯝ ꯆꯤꯛꯑꯦ ꯇꯧꯔꯤꯁꯦ
ꯀꯥꯡ ꯀꯥꯡ ꯀꯥꯡ ꯂꯥꯡꯕ ꯀꯥꯡ ꯂꯥꯡꯕꯒ ꯆꯞ ꯃꯥꯟꯅꯔꯦꯅꯦ ꯄꯣꯠꯁꯦ
ꯀꯥꯡ ꯂꯥꯡꯕ ꯑꯣꯏꯗꯣꯏꯅꯦ ꯁꯤꯤꯗ ꯑꯩ ꯅꯥꯀꯟ ꯑꯃꯁꯨ ꯁꯨ ꯌꯥꯝ ꯀꯟꯅ ꯋꯥ ꯉꯥꯡꯅꯔꯤ ꯑꯁꯤꯁꯨ ꯃꯊꯣꯡ ꯃꯔꯣꯝꯇꯁꯨ ꯈꯪꯗꯦ
ꯑ
ꯀꯩꯅꯣ ꯇꯧꯕꯤꯗꯣ ꯌꯥꯝꯅ ꯉꯥꯎꯕꯤꯗꯣ ꯀꯩ ꯍꯥꯏꯅꯩꯅꯣ ꯈꯪꯗꯕꯤꯗꯣ
ꯆꯔꯥꯡꯅ ꯂꯩꯔꯦꯃ
ꯉꯁꯤ ꯑꯩꯗꯤ ꯇꯨꯝꯕꯅ ꯍꯦꯟꯅ ꯄꯥꯝꯖꯩꯌꯦ
ꯑꯁ ꯑꯣꯟꯊꯣꯛꯄꯅꯤ ꯇꯧꯔꯤꯁꯦ
ꯇꯨꯝꯕꯅ ꯍꯦꯟꯅ ꯈꯣꯏꯗꯥꯖꯩꯌꯦ ꯑꯩꯒꯤ ꯑꯩꯒꯤ ꯄꯨꯟꯁꯤꯒꯤ ꯑꯣꯏꯅꯗꯤ
ꯑꯩꯈꯣꯏꯁꯦ ꯄꯨꯡ ꯀꯌꯥꯗ ꯃꯈꯥꯗ ꯀꯨꯝꯁꯦ ꯍꯥꯏꯅꯣ?
ꯑꯩꯈꯣꯏꯁꯦ ꯍꯧꯖꯤꯛ ꯑꯦꯔꯥꯎꯟ ꯑꯩꯠ ꯑꯩꯠ ꯊꯥꯔꯇꯤ ꯑꯗꯨꯋꯥꯏꯗ ꯀꯨꯝꯕ ꯌꯥꯔꯦ꯫
ꯑꯥ
ꯑꯦꯔꯥꯎꯟ ꯑꯩꯠꯇ ꯀꯨꯝꯕꯁ ꯌꯥꯔꯦꯗ
ꯑ ꯃꯤ ꯀꯨꯝꯕ ꯍꯧꯈ꯭ꯔꯦꯀꯣ
ꯑꯥ
ꯃꯔꯥꯁꯤ ꯀꯨꯝꯈ꯭ꯔꯦ ꯃꯔꯥꯁꯤ ꯂꯩꯍꯧꯗ꯭ꯔꯦ ꯑꯗꯣ ꯍꯤꯔꯖꯥ ꯖꯎ ꯑꯩꯉꯣꯟꯗ ꯀꯨꯝꯃꯁꯦꯅ ꯍꯧꯔꯝꯃꯦ ꯑꯩꯅ ꯍꯣꯏ ꯀꯨꯝꯃꯁꯦ ꯄꯨꯡ ꯑꯦꯠ ꯅꯤꯄꯥꯜ ꯃꯈꯥꯏꯗ ꯀꯨꯝꯃꯁꯦꯅ ꯍꯥꯏꯕꯗꯒꯤ ꯃꯥꯔꯁ ꯁꯨ ꯀꯩꯅꯣ ꯇꯧꯈ꯭ꯔꯦ ꯎ ꯇꯦꯕꯜꯗꯣ ꯐꯃꯨꯡꯗ ꯊꯥꯡꯒꯠꯂꯒ ꯃꯥ ꯆꯥꯔꯖ ꯇꯧꯔꯒ ꯏꯕꯍꯧ ꯍꯧꯔꯦ
ꯃꯈꯣꯏꯗꯤ ꯌꯥꯝꯅ ꯏꯌꯦ ꯅꯠꯇ꯭ꯔꯥ ꯑꯩꯈꯣꯏ ꯈꯇꯪ ꯀꯇꯟ ꯆꯨꯔꯒ ꯂꯩꯌꯦ꯫
ꯍꯌꯦꯡꯁꯨ ꯆꯥꯛꯂꯣꯝꯗ ꯑꯗꯨꯝ ꯀꯧꯁꯜꯂꯒ
ꯌꯥꯧꯁꯜꯂꯒ ꯍꯣꯏ ꯆꯥꯗꯣꯏꯅꯦ ꯑꯗꯨꯗ ꯆꯥꯕꯗ ꯌꯥꯝ ꯄꯥꯝꯖꯕ ꯍꯥꯏꯕ ꯇꯥꯔꯦꯀꯣ
ꯃꯌꯥꯝꯅ ꯀꯦꯁ ꯀꯨꯟ ꯀꯨꯟ ꯂꯣꯏꯅꯃꯛ ꯏꯕ ꯂꯣꯏꯗꯅ ꯑꯅꯧꯕ ꯍꯧꯔꯦ ꯑꯩꯈꯣꯏꯅ ꯍꯧꯖꯤꯛ ꯑꯍꯥꯟꯕ
ꯍꯧꯖꯤꯛ ꯎꯝ ꯂꯣꯏꯗ꯭ꯔꯤ ꯍꯧꯖꯤꯛ ꯑꯗꯨꯒ ꯑꯇꯣꯞꯄ ꯀꯝꯃ꯭ꯌꯨꯅꯤꯇꯤ ꯍꯥꯏꯕ ꯁꯞꯖꯦꯛ ꯑꯗꯨꯒꯤꯁꯨ ꯑꯩꯈꯣꯏ ꯏꯕ ꯂꯣꯏꯁꯤꯟꯗ꯭ꯔꯤ ꯅꯠꯇ꯭ꯔꯥ
ꯑꯣꯏꯣꯏꯁꯅꯔꯤ ꯑꯗꯣ ꯍꯧꯖꯤꯛ ꯍꯧꯖꯤꯛ ꯑꯗꯨꯝ ꯇꯧꯔꯒ ꯂꯩꯒꯅꯤ ꯍꯧꯖꯤꯛ
ꯍꯣꯏ ꯑꯩꯈꯣꯏ ꯁꯤ ꯗꯤꯜ ꯂꯦꯜꯂꯦ ꯗꯤꯜ ꯂꯦꯜꯂꯒ ꯍꯧꯖꯤꯛ ꯂꯩꯔꯤ ꯑꯩꯈꯣꯏ ꯀꯩꯁꯨ ꯀꯥꯏꯗꯦ ꯃꯁꯤ ꯃꯁꯤꯁꯨ ꯄꯨꯟꯁꯤꯒꯤ ꯃꯍꯥꯎ ꯑꯃꯅꯤꯀꯣ ꯄꯨꯟꯁꯤꯒꯤ ꯄꯨꯟꯁꯤꯒꯤ ꯍꯣꯏ ꯃꯥꯄꯟꯁꯤꯒꯤ ꯄ꯭ꯔꯀꯤꯇꯤ ꯈꯣꯡꯆꯠꯅꯦ ꯍꯥꯏꯕ ꯇꯥꯔꯦꯀꯣ ꯄ꯭ꯔꯀꯤꯇꯤ ꯈꯣꯡꯆꯠ ꯑꯁꯤꯕꯨ ꯑꯩꯈꯣꯏꯅ ꯁꯔꯨꯛ ꯌꯥꯕꯁꯤ ꯀꯩꯁꯨ ꯀꯥꯏꯗꯕ꯭ꯔꯅ ꯈꯜꯂꯤꯨ
ꯈꯨꯟꯅꯥꯏꯠ ꯀꯨꯝꯕ ꯑꯝꯇꯁꯨ ꯄꯥꯝꯃꯦꯀꯣ ꯑꯩꯁꯦ
ꯒꯨꯗ ꯅꯥꯏꯠꯇꯨꯗꯤ ꯂꯩꯗ꯭ꯔꯗꯤ ꯂꯩꯔꯣꯏꯌꯦ
ꯑꯩꯁꯦ ꯀꯥꯡꯁꯦ ꯌꯥꯝꯅ ꯆꯤꯛꯑꯦ ꯍꯧꯖꯤꯛ ꯎꯝ ꯀꯥꯡꯒꯤ ꯂꯥꯏꯅꯥꯗꯣ ꯅꯥꯔꯛꯄ ꯇꯥꯔꯦ ꯍꯥꯏ ꯑꯗꯨꯅ ꯑꯩ ꯔꯨꯝꯗ ꯆꯪꯉꯛꯑꯅꯤ ꯍꯧꯖꯤꯛ ꯐꯤ ꯑꯃ ꯂꯧꯊꯣꯛꯀꯅꯤ
ꯍꯥꯏꯕꯗꯤ ꯄ꯭ꯔꯤꯀꯣꯁꯟ ꯑꯣꯏꯅ ꯅꯠꯇ꯭ꯔꯥ ꯄ꯭ꯔꯤꯀꯣꯁꯟ ꯅꯠꯇ꯭ꯔꯒꯗꯤ ꯍꯧꯖꯤꯛ ꯑꯩꯈꯣꯏ ꯄ꯭ꯔꯤꯀꯣꯁꯟ ꯅꯠꯇ꯭ꯔꯒꯗꯤ ꯊꯕꯛꯁꯦ ꯑꯝꯇ ꯄꯥꯡꯊꯣꯛꯄ ꯌꯥꯗ꯭ꯔꯦ ꯑꯩꯈꯣꯏꯒꯤ ꯃꯥꯡꯖꯧꯅꯅ ꯀꯜꯍꯧꯅꯕ ꯑꯩꯈꯣꯏꯒꯤ ꯉꯥꯛꯊꯣꯛꯍꯧꯅꯕ ꯇꯧꯗ꯭ꯔꯗꯤ ꯣ ꯃꯃꯥꯡꯗ ꯂꯩꯥꯏꯅꯥ ꯑꯃ ꯂꯥꯛꯇ꯭ꯔꯤꯉꯩ ꯃꯇꯝꯗ ꯉꯥꯛꯊꯣꯛꯍꯧꯅꯕ ꯑꯩꯈꯣꯏꯒꯤ ꯄꯥꯟꯗꯝꯁꯦ ꯄꯥꯏꯈꯠꯍꯧꯗꯕ ꯌꯥꯗ꯭ꯔꯦꯕ
ꯃꯥ ꯄꯥꯟꯗꯝ ꯄꯥꯏꯈꯠꯇꯕꯅ ꯃꯔꯝ ꯑꯣꯏꯔꯒ ꯍꯧꯖꯤꯛ
ꯍꯧꯖꯤꯛ ꯅꯥꯔꯛꯇꯣꯏꯅꯦ ꯅꯥꯔꯛꯇꯣꯏꯅꯦ ꯀꯥꯡꯒꯤ ꯂꯥꯏꯅꯥ ꯍꯥꯏꯕꯁꯨ ꯂꯩ ꯄꯣꯠꯁꯦꯛ
ꯑꯀꯣꯏꯕꯗ ꯁꯨꯝ ꯌꯦꯡꯕꯗ ꯑꯩꯈꯣꯏꯒꯤ ꯔꯨꯝ ꯑꯗꯨꯁꯨ ꯂꯣꯏ ꯇꯨꯝꯕ ꯃꯥꯜꯂꯦꯀꯣ
ꯇꯨꯝꯃꯦ ꯇꯨꯝꯃꯦ ꯃꯣꯏꯗꯤ ꯇꯨꯝꯕꯕꯨ ꯌꯥꯝꯅ ꯄꯥꯝꯖꯕꯤ ꯉꯥꯛꯇ ꯑꯣꯏꯌꯦꯅ ꯇꯧꯋꯦ ꯑꯗꯣ ꯑꯩꯗꯤ ꯏꯔꯨꯖꯔꯦ ꯐꯠꯇ꯭ꯔꯕꯅꯤꯅ ꯇꯨꯝꯕꯁꯦ ꯌꯥꯗꯗꯅ ꯍꯧꯖꯤꯛ ꯉꯥꯏꯔꯒ ꯂꯩꯔꯦ ꯍꯧꯖꯤꯛ ꯏꯁꯤꯡꯁꯨ ꯂꯥꯛ ꯐꯠꯇꯕꯤꯗ ꯂꯩꯕꯁꯤꯗ ꯑꯩꯁꯦ ꯌꯥꯝ ꯋꯥꯔꯦ ꯍꯥꯏꯇꯥꯔꯦꯅꯦ
ꯏꯁꯤꯡꯁꯦ ꯀꯜꯂꯨꯕꯅ ꯐꯥꯗꯧ ꯃꯥꯜꯂꯦ ꯅꯨꯡꯊꯤꯟꯗꯁꯨ ꯂꯨꯍꯧꯗ꯭ꯔꯦ ꯏꯔꯨ
ꯑ ꯑꯗꯨꯁꯨ ꯋꯥꯕ ꯇꯧꯔꯤꯁꯦ ꯍꯥꯏꯕꯗꯤ ꯀꯔꯤ ꯍꯥꯏꯅꯤ ꯏꯁꯥꯗ ꯆꯣꯛꯊꯕ ꯑꯃ ꯂꯥꯛꯑꯦꯕ
ꯋꯥꯔꯨꯔ ꯇꯞꯇꯥꯏ ꯋꯥꯔꯨꯔꯕꯅꯤꯅ
ꯎꯝ ꯊꯕꯛꯄꯨꯗꯤ ꯇꯧꯗꯦꯀꯣ ꯑ ꯋꯥꯕ ꯍꯥꯏꯇꯥꯔꯦ
ꯊꯕꯛ ꯇꯧꯗ꯭ꯔꯒꯁꯨ ꯑꯩꯈꯣꯏ ꯌꯥꯝ ꯋꯥꯕ ꯑꯃ ꯃꯌꯣꯛꯅꯩꯑꯌꯦꯕ ꯑꯩꯈꯣꯏꯅ ꯆꯠꯂꯤꯕ ꯑꯩꯈꯣꯏꯒꯤ ꯍꯣꯁꯄꯤꯇꯥꯜ ꯍꯥꯏꯒꯗ꯭ꯔꯥ ꯑꯩꯈꯣꯏꯒꯤ ꯑꯅꯥ ꯂꯥꯏꯌꯦꯡ ꯁꯪ ꯑꯅꯥ ꯂꯥꯏꯌꯦꯡ ꯁꯪꯗ ꯆꯠꯂꯨꯕ ꯃꯇꯝꯗ ꯑꯩꯈꯣꯏ ꯌꯥꯝꯅ ꯆꯣꯛꯊꯕ ꯑꯃ ꯃꯥꯌꯣꯛꯅꯩꯌꯦꯕ
ꯁꯪꯗ ꯉꯁꯤ ꯀꯩꯀꯩ ꯇꯧꯕꯤꯔꯛꯀꯦ
ꯑꯅꯥ ꯂꯥꯏꯌꯦꯡ ꯁꯪꯗ ꯑꯩꯅ ꯇꯧꯖꯔꯤꯛꯏꯁꯦ ꯄꯦꯁꯦꯟ ꯑꯩꯈꯣꯏꯒꯤ ꯂꯩꯍꯧꯔꯤꯕ ꯑꯅꯥꯕꯤ ꯁꯤꯡ ꯃꯃꯥ ꯃꯃꯥ ꯑꯣꯏꯔꯕꯤꯁꯤꯡ ꯑꯗꯨꯕꯨ ꯀꯩꯅꯣ ꯃꯥꯌꯣꯛꯅ ꯐꯖꯅ ꯍꯥꯏ ꯌꯦ ꯐꯖꯅ ꯃꯣꯏꯅ ꯆꯥꯒꯗꯕ ꯍꯤꯗꯥꯛ ꯑꯗꯒꯤ ꯃꯣꯏꯅ ꯀꯩꯅꯣ ꯇꯧꯒꯗꯕ ꯁꯤꯡ ꯍꯥꯏꯗꯤ ꯀꯥꯞꯀꯗꯕꯁꯤꯡ ꯀꯥꯞꯊꯣꯛꯄꯤꯔꯒ ꯑꯗꯩ ꯌꯦꯡꯁꯤꯜꯂꯛ ꯀ ꯑꯗꯨꯒꯨꯝꯕꯗꯣ ꯇꯧꯔꯦ ꯑꯗꯒꯤ ꯑꯉꯥꯡꯁꯤꯡꯗꯨꯁꯨ ꯃꯈꯣꯏꯅ ꯄꯣꯛꯂꯛꯏꯕ ꯑꯉꯥꯡꯁꯤꯡ ꯁꯤꯡꯗꯨꯁꯨ ꯑꯩꯈꯣꯏꯅ ꯀꯥꯏꯅꯣ ꯇꯧꯕꯤꯗꯅ ꯁꯪꯒꯣꯝ ꯏꯟꯕꯤꯗꯅ ꯈꯣꯠꯇꯅ ꯑꯩꯈꯣꯏ ꯈꯔ ꯇꯧꯕꯤꯔꯛꯑꯦ ꯉꯁꯤꯒꯤ ꯅꯨꯃꯤ ꯃꯤꯠꯁꯤꯗꯤ ꯑꯇꯩ ꯊꯣꯏꯗꯣꯛꯄ ꯀꯔꯤꯁꯨ ꯇꯧꯗꯦꯗ ꯍꯣꯏ ꯄꯊꯦꯝꯗꯅ ꯈꯔ ꯇꯧꯕꯤꯔꯛꯑꯦ ꯑꯗꯒꯤ ꯑꯩꯈꯣꯏꯒꯤ ꯂꯩꯔꯤꯕ ꯏꯆꯦꯈꯩꯁꯤꯅꯁꯨ ꯍꯥꯏꯕ ꯏꯟꯗꯅ ꯈꯣꯠꯇꯅ ꯆꯠꯂꯣ ꯈꯣꯠꯂꯣꯅ ꯃꯣꯏꯅ ꯄꯥꯈꯨꯝ ꯈꯔ ꯁꯤꯕꯗꯨ ꯌꯥꯎꯕꯤꯗꯅ ꯇꯧꯕꯤꯔꯛꯑꯦ ꯉꯁꯤꯁꯦ ꯑꯇꯩ ꯑꯇꯣꯞꯄ ꯑꯍꯦꯟꯕ ꯊꯣꯏꯗꯣꯛꯅ ꯇꯧꯔꯛꯇꯦ ꯉꯁꯤꯗꯤ
ꯑꯗꯣ ꯑꯩꯈꯣꯏ ꯐꯝꯃꯒ ꯁꯨꯝ ꯂꯩꯕꯗ
ꯂꯩꯕꯗꯣ ꯍꯣꯏ ꯅꯥꯗꯣꯏꯅꯦ ꯅꯥꯗꯣꯏꯅꯦ ꯑꯗꯨꯗꯤ ꯑꯁ ꯁꯦꯡꯅ ꯅꯥꯗꯣꯏꯅꯦ ꯀꯩꯒꯤꯅꯣ ꯍꯥꯏꯔꯀꯥꯟꯗ ꯑꯩꯈꯣꯏꯁꯦ ꯃꯤꯔꯦ ꯑꯃ ꯑꯣꯏꯅ ꯈꯜꯂꯝꯗꯣꯏꯅꯦꯕ ꯍꯥꯏꯕꯗꯤ ꯂꯥꯛꯏꯕ ꯑꯍꯟ ꯀꯩꯗꯨꯅ ꯇꯧꯔꯒ ꯑꯩꯈꯣꯏꯁꯤꯅ ꯐꯝ ꯆꯠꯂꯒ ꯂꯩ ꯍꯥꯏꯕꯒꯤꯀꯣ ꯃꯣꯏꯒꯤ ꯃꯀꯣꯛ ꯇ ꯑꯃ ꯂꯥꯛꯇꯣꯏꯅꯦꯕ
ꯑꯩꯈꯣꯏ ꯆꯠꯈꯤꯕꯒ ꯑꯩꯈꯣꯏ ꯐꯝꯖꯤꯟꯒꯅꯤ ꯍꯜꯂꯛꯇ꯭ꯔꯤꯐꯥꯎ ꯍꯣꯔꯦꯟ ꯄꯨꯡ ꯇꯥ ꯇꯧꯔꯦ ꯍꯥꯏꯕ ꯃꯇꯝꯗꯨꯕꯨ ꯑꯩꯈꯣꯏ ꯐꯝꯖꯤꯜꯂ ꯂꯩ
ꯍꯥꯞꯖꯤꯜ ꯂꯩꯗꯣꯏꯅꯤ ꯑꯗꯨꯒ ꯑꯩꯈꯣꯏ ꯉꯁꯥꯏ ꯆꯠꯀꯦ ꯍꯥꯏꯕ ꯀꯥꯟꯗꯁꯨ ꯍꯥꯏꯔꯝꯗꯦꯣ ꯀꯣ ꯑꯩꯈꯣꯏꯁꯦ ꯑꯩꯈꯣꯏꯁꯦ ꯌꯥꯝ ꯅꯩꯕ ꯌꯥꯝꯅ ꯂꯤꯡꯕ ꯑꯃ ꯍꯥꯏꯕꯗꯤ ꯑꯗꯨ ꯑꯣꯏꯔꯦ ꯍꯌꯦꯡꯁꯦ ꯈꯣꯟꯊꯤ ꯃꯆꯥ ꯃꯆꯥ ꯇꯧꯕꯕꯨꯗꯤ ꯃꯥꯜꯂꯦ ꯅꯍꯥꯟ ꯆꯥꯎꯗꯕ ꯃꯆꯥ ꯑꯃꯗꯤ ꯆꯥꯗꯧ ꯃꯥꯜꯂꯦꯕ ꯑꯗꯨꯕꯨ ꯀꯩꯁꯨ ꯀꯥꯏꯗꯦꯗ ꯑꯦꯁ ꯑꯩꯈꯣꯏꯒꯤ ꯀꯩ ꯍꯥꯏꯅꯤ ꯊꯦꯡꯅꯔꯨꯕ ꯈꯨꯗꯤꯡꯃꯛ ꯄꯔꯥꯅꯦꯅ ꯑꯃ ꯂꯩꯗꯅ ꯍꯣꯏ ꯌꯥꯝꯁꯜꯂꯛꯑꯦ ꯑꯗꯨꯗꯨꯅ ꯄꯔꯥꯁꯨ ꯐꯥꯕ꯭ꯔꯥ ꯍꯥꯏꯕꯁꯨ ꯐꯥꯗꯦ ꯑꯝꯇ ꯑꯩꯈꯣꯏꯁꯦ
ꯎꯝ ꯊꯦꯡꯅꯕ ꯈꯨꯗꯤꯡꯃꯛ ꯑꯗꯨꯝ ꯄꯔꯥ ꯑꯣꯜꯂꯒ ꯑꯗꯨꯝ ꯂꯩꯈꯤꯕ ꯉꯥꯛꯇꯅꯦꯕ
ꯃꯥꯅꯦ ꯃꯥꯅꯦ ꯆꯨꯝꯃꯦ ꯇꯗꯅꯤ ꯑꯗꯨꯗꯨꯅ ꯑꯩꯈꯣꯏꯁꯦ ꯍꯧꯖꯤꯛ ꯀꯩꯗꯧꯅꯤ ꯄꯨꯟꯁꯤꯁꯤꯁꯨ ꯍꯤꯡꯕꯗ ꯋꯥꯁꯤꯜꯂꯛꯄ ꯍꯥꯏꯕꯗꯨ ꯑꯣꯏꯔꯦ
ꯃꯥꯅꯦ ꯃꯥꯅꯦ
ꯎꯝ ꯑꯩꯈꯣꯏ ꯍꯧꯖꯤꯛ ꯀꯨꯝꯊꯔꯒ ꯂꯥꯏꯔꯤꯛ ꯂꯥꯏꯁꯨ ꯆꯨꯔꯣꯝꯗꯣ ꯑꯃꯨꯛ ꯃꯥꯏ ꯑꯣꯟꯁꯤꯟꯕ ꯇꯥꯔꯕꯅꯦꯕ ꯑꯣꯟꯁꯤꯟꯗ꯭ꯔꯒꯗꯤ ꯑꯩꯈꯣꯏ ꯀꯩꯗꯧꯅꯤ ꯑꯩꯈꯣꯏ ꯄꯥꯟꯗꯝ ꯄꯥꯟꯗꯝ ꯍꯥꯏꯕꯁꯦ ꯑꯩꯈꯣꯏꯒꯤ ꯂꯥꯛꯀꯗꯧꯔꯤꯕ ꯇꯨꯡꯒꯤ ꯄꯥꯟꯗꯝꯁꯦ ꯐꯪꯉꯣꯏꯗꯣꯏꯅꯦꯕ
ꯐꯪꯉꯣꯏꯗꯣꯏ ꯑꯩꯈꯣꯏ ꯀꯩ ꯍꯥꯏꯅꯤ ꯑꯩꯈꯣꯏꯁꯦ ꯗꯨꯕꯥꯏ ꯆꯠꯀꯗꯕꯒꯤ ꯉꯥꯏ ꯂꯩꯔꯕꯅꯦꯕ
ꯃꯥꯅꯦ ꯃꯥꯅꯦ ꯃꯥꯅꯦ ꯑꯗꯨꯗꯨꯅ ꯑꯗꯨꯒꯤ ꯀꯩꯒꯨꯝꯕ ꯂꯥꯏꯔꯤꯛꯁꯦ ꯍꯣꯠꯅꯗ ꯇꯥꯔꯒꯗꯤ ꯑꯩꯈꯣꯏꯁꯦ ꯆꯠ ꯇ ꯐꯪꯉꯣꯏꯗꯣꯏꯅꯦꯕ
ꯃꯥꯅꯦ ꯃꯥꯅꯦ ꯗꯨꯕꯥꯏ ꯆꯠꯄ ꯌꯥꯔꯣꯏꯗꯣꯏꯅꯦꯕ
ꯃꯥꯅꯦ ꯃꯥꯅꯦ ꯆꯨꯝꯉ ꯑꯗꯣ ꯑꯩꯈꯣꯏ ꯍꯧꯖꯤꯛ ꯑꯩꯈꯣꯏ ꯍꯧꯖꯤꯛ ꯅꯤꯡꯍꯟꯅꯕ ꯌꯥꯗꯦ ꯑꯩꯈꯣꯏ ꯉꯟꯅ ꯇꯧ ꯉꯟꯅ ꯑꯩꯈꯣꯏ ꯁꯦꯝꯗꯣꯛꯍꯧꯁꯦ ꯑꯩꯈꯣꯏꯒꯤ ꯑꯁꯣꯏꯕꯁꯤꯡꯁꯦꯀꯣ ꯁꯦꯝꯗꯣꯛꯍꯧꯗ꯭ꯔꯒ ꯀꯗꯤ ꯑꯩꯈꯣꯏ ꯌꯥꯝꯅ ꯃꯥꯡꯖꯕ ꯍꯥꯏꯕꯗꯨꯃ ꯑꯣꯏꯔꯛꯀꯅꯤ ꯑꯩꯈꯣꯏꯒꯤ ꯇꯨꯡꯒꯤ ꯂꯝꯕꯤꯗ ꯍꯥꯏꯇꯥꯔꯦ
ꯑꯩꯈꯣꯏ ꯍꯧꯖꯤꯛ ꯉꯥꯏꯍꯥꯛꯀꯤ ꯃꯇꯨꯡꯗ ꯀꯨꯝꯃꯅꯤ ꯀꯨꯝꯃꯒ ꯏꯕ ꯌꯥꯕ ꯏꯔꯅꯤ ꯑꯗꯒꯤ ꯏꯁꯤꯡ ꯂꯥꯛꯑꯒ ꯍꯣꯏ ꯍꯣꯏ ꯃꯦꯠꯄ ꯌꯥꯕ ꯃꯦꯠꯀꯅꯤ
ꯑꯗꯨꯒꯁꯤꯡ ꯂꯥꯛꯑꯦ ꯍꯥꯏꯕ ꯀꯥꯟꯗꯨꯗ ꯀꯥ
ꯐꯠ ꯀꯥꯈꯠꯂꯛ ꯏꯔꯨꯖꯊꯣꯛꯀꯅꯤ ꯑꯗꯨꯒ ꯌꯥꯏ ꯑꯗꯨꯝ ꯏꯕꯗꯣ ꯊꯦꯡꯈ꯭ꯔꯗꯤ ꯑꯗꯨꯝ ꯆ ꯆꯠꯊꯁꯦ ꯌꯥꯏ ꯑꯗꯨꯒ ꯑꯩꯈꯣꯏ ꯇꯨꯝꯒꯅꯤ
ꯇꯨꯝꯒꯅꯤ ꯑꯩꯈꯣꯏ ꯇꯨꯝꯍꯧꯗ꯭ꯔꯒꯗꯤ ꯑꯩꯈꯣꯏꯗ ꯏꯁꯥ ꯁꯣꯛꯀꯅꯤꯕ
ꯁꯣꯛꯇꯣꯏꯅꯦ ꯁꯣꯛꯇꯣꯏꯅꯦ ꯑꯁ ꯏꯁꯥ ꯁꯍꯣꯟꯕ ꯌꯥꯕ ꯅꯠꯇꯦ
ꯌꯥꯗꯦ ꯌꯥꯗꯦ ꯌꯥꯗꯦ ꯃꯇꯝꯁꯦ ꯃꯇꯝꯁꯦ ꯌꯥꯝ ꯐꯠꯇ꯭ꯔꯕꯅꯦ ꯑꯩꯈꯣꯏ ꯈꯖꯤꯛ ꯈꯛꯇꯪ ꯈꯣꯡꯊꯥꯡ ꯑꯃꯈꯛꯇꯪ ꯁꯣꯏꯕ ꯀꯥꯟꯗ ꯑꯩꯈꯣꯏꯁꯦ ꯂꯥꯏꯅꯥ ꯂꯥꯏꯌꯡꯁꯤꯅ ꯑꯩꯈꯣꯏꯕꯨ ꯈ꯭ꯋꯥꯡ ꯀꯣꯏꯁꯤꯜꯂꯒ ꯉꯥꯏꯔꯒ ꯂꯩꯔꯕꯅꯦꯕ
ꯃꯥꯅꯦ ꯍꯦꯛꯇ ꯅꯥꯗꯣꯔꯤꯕꯅꯦ
ꯅꯥꯗꯣꯏꯅꯦ ꯅꯥꯗꯣꯏꯅꯦ ꯄꯠꯊꯔꯒ ꯆꯣꯛꯊꯔꯒ ꯂꯩꯗ ꯑꯗꯨꯣꯏꯅꯦꯕ
ꯀꯅꯥꯅꯣꯃ ꯑꯩ ꯀꯧꯔꯛꯑꯒ ꯆꯪꯒꯤꯕꯁꯨ ꯃꯥꯜꯂꯦꯀꯣ
ꯍꯣꯏ ꯍꯣꯏ ꯆꯪꯉꯛꯑꯦ ꯑꯗꯨ ꯀꯅꯥꯅꯣꯁꯨ ꯈꯪꯗꯦ ꯍꯧꯖꯤꯛ ꯃꯁꯛ
ꯁꯖꯤꯅꯤꯁꯨ ꯃꯥꯜꯂꯦ ꯁ꯭ꯋꯥꯏꯗ ꯐꯟꯕ ꯑꯝ ꯊꯣꯛꯂꯛꯈꯤ ꯑꯩꯈꯣꯏꯗꯒꯤ
ꯑꯣꯏꯔꯝꯒꯅꯤ ꯑꯣꯏꯔꯝꯒꯅꯤ ꯑꯩꯗꯤ ꯈꯪꯍꯧꯗ꯭ꯔꯦ ꯑꯗꯨꯃꯗꯤ ꯇꯁꯦꯡꯅ ꯑꯩ ꯎꯖꯍꯧꯗ꯭ꯔꯦ
ꯅꯣꯛꯏꯁꯤꯁꯨꯅꯦ ꯄꯨꯔꯥ ꯍꯨꯏꯣꯏ ꯀꯩꯑꯣꯣꯏ
ꯀꯅꯥ ꯑꯣꯏꯕꯤ ꯀꯅꯥ ꯑꯣꯏꯔ ꯁꯥꯥꯅꯣꯗꯣ
ꯑ ꯀꯣꯁ ꯑꯣꯏꯗꯣꯏꯅꯦ ꯀꯣꯁꯅꯅꯦ
ꯎ ꯎ ꯎ ꯎ ꯎ ꯑꯣ ꯀꯩꯅꯣ ꯃꯥꯅꯁꯨ ꯌꯥꯝꯅ ꯗꯤꯁꯇꯔꯕ ꯇꯧꯋꯤ ꯕꯣ ꯌꯥꯝꯅ ꯑꯩꯉꯣꯟ ꯑꯩꯈꯣꯏꯗ ꯑꯌꯦꯠ ꯑꯄꯟ ꯑꯃ ꯄꯤꯔꯤꯗꯨꯕꯣ
ꯌꯦꯡ ꯌꯦꯡꯗꯅ ꯅꯣꯛꯏ ꯃꯥ ꯍꯧꯖꯤꯛ ꯑꯃꯨꯛ ꯂꯦꯞꯈ꯭ꯔꯦꯀꯣ
ꯑꯥ ꯇꯥꯗ꯭ꯔꯦ ꯇꯥꯗ꯭ꯔꯦ
ꯃꯥ
ꯑꯗꯣꯗꯤ ꯑꯌꯦꯠ ꯑꯄꯟ ꯍꯥꯏꯕ ꯀꯔꯤꯁꯨ ꯂꯩꯍꯟꯅꯤꯡꯗꯦ ꯑꯗꯨꯗꯤ ꯑꯩꯈꯣꯏꯁꯨ ꯄꯨꯟꯁꯤ ꯋꯥꯔꯤ ꯑꯃ ꯁꯥꯔꯤꯕꯅꯤꯅꯀꯣ
ꯃꯅꯦ ꯄꯨꯟꯁꯤꯒꯤ ꯑꯣꯏꯔꯛꯀꯗꯕꯒꯤ ꯋꯥꯔꯤꯅꯦꯕ ꯁꯥꯔꯤꯁꯦ
ꯃꯥꯅꯦ ꯃꯥꯅꯦ ꯃꯥꯅꯦ ꯑꯩꯟ ꯑꯗꯨꯃ ꯂꯩꯍꯟꯅꯤꯡꯗꯦꯕ ꯁꯦꯡꯅ ꯍꯥꯏꯔꯕ ꯍꯥꯏꯔꯕ ꯃꯇꯝꯗ
ꯑꯥ ꯆꯤꯡꯂꯣꯜ ꯃꯥꯄꯟꯅ ꯀꯣꯏꯁꯤꯟꯕ